ꯍꯥ
ꯀꯩꯗꯧꯔꯤꯅꯣ
ꯍꯧꯖꯤꯛꯁꯦ ꯆꯥꯛ ꯌꯦꯟꯁꯥꯡ ꯊꯣꯡꯁꯦ ꯍꯥꯏꯅ ꯍꯣꯠꯅꯕ ꯍꯧꯔꯦ
ꯀꯩ ꯃꯊꯦꯜ ꯊꯣꯡꯗꯣꯏꯔꯣ
ꯉꯁꯤꯁꯦ ꯚꯦꯂꯦꯟꯗ꯭ꯔꯤ ꯑꯣꯏꯅ ꯆꯥꯒꯅꯤ ꯑꯗꯨꯒ
ꯎꯝ ꯏꯃꯥꯟꯅꯕꯤꯅ ꯑꯃꯨꯛ ꯁꯛꯇꯥꯡ ꯄꯨꯔꯛꯄ ꯑꯗꯨ ꯀꯥꯡꯉꯥꯎ ꯑꯣꯏꯅ ꯉꯥꯎꯔꯒꯦ
ꯐꯖꯅ ꯍꯥꯥꯎꯔꯅꯤ ꯑꯗꯨꯗꯤ
ꯎꯝ ꯍꯥꯎꯔꯗ꯭ꯔꯥ ꯈꯪꯗꯦ ꯍꯥꯎꯕ ꯑꯣꯏꯔꯁꯨ ꯊꯣꯡꯕ ꯍꯩꯇ꯭ꯔꯗꯤ ꯑꯃꯨꯛꯀ
ꯒ꯭ꯌꯥꯟ ꯇꯥꯅ ꯐꯖꯅ ꯊꯣꯡꯅ ꯍꯥꯎꯅꯤꯉꯥꯏ
ꯊꯣꯡꯕ ꯇꯥꯔꯦ ꯍꯥꯎꯂꯜꯂꯁꯤ ꯀꯣ
ꯅꯣꯏꯗꯤ ꯊꯣꯡꯈ꯭ꯔꯕ꯭ꯔꯣ
ꯍꯣꯏ ꯊꯣꯡꯉꯦ ꯑꯩꯗꯤ
ꯎꯝ ꯑꯥ ꯑꯩꯅꯁꯨ ꯉꯁꯤ ꯊꯦꯡꯕꯒꯤ ꯉꯟꯇꯥ ꯊꯣꯡꯉꯔꯒ ꯆꯥꯗ꯭ꯔꯗꯤ ꯑꯃꯨꯛ ꯏꯪꯅ ꯆꯥꯕꯗꯨ ꯈ꯭ꯔ ꯅꯨꯡꯉꯥꯏꯇꯕꯒꯤ
ꯎꯝ
ꯃꯥꯅ ꯆꯥꯒꯗꯧꯕ ꯁꯤꯡꯁꯨ ꯊꯦꯡꯅ ꯍꯜꯂꯛꯀꯗꯧꯕ ꯃꯥꯟꯕꯒꯤꯀꯣ ꯇꯝ ꯉꯥꯏꯔꯒ ꯏꯆꯥ ꯅꯨꯨꯄꯥꯁꯤꯁꯨ ꯃꯝꯂꯝꯗꯥꯏꯗ ꯑꯃꯨꯛ ꯇꯨꯝꯈ꯭ꯔꯦ
ꯑꯥꯍꯪ
ꯇꯤꯕꯤꯌꯦ
ꯀꯩꯀꯩ ꯊꯕꯛ ꯇꯧꯔꯦ ꯉꯁꯤꯒꯤꯗꯤ
ꯑꯁ ꯉꯁꯤꯗꯤ ꯊꯕꯛꯁꯦ ꯀꯌꯥꯝ ꯀꯟꯅ ꯇꯧꯗ꯭ꯔꯦ ꯐꯤꯁꯨ ꯕ ꯅꯣꯏꯔꯒ ꯂꯣꯏꯔꯒ ꯏꯁꯤꯡ ꯅꯣꯡ ꯈꯔ ꯈꯔ ꯆꯨꯕꯗꯣ ꯏꯁꯤꯡ ꯌꯥꯔꯒ ꯊꯝꯐꯝ ꯂꯩꯕ ꯈꯨꯗꯤꯡ ꯑꯃꯨꯛ ꯌꯥ ꯁꯟꯂꯦ ꯉꯁꯤꯗꯤ ꯏꯁꯤꯡ ꯁꯨ ꯌꯥꯝ ꯃꯔꯥꯡ ꯀꯥꯏꯅ
ꯎꯝ
ꯂꯩꯔꯦ ꯇꯣꯇꯤꯗꯁꯨ ꯏꯁꯤꯡ ꯇꯥꯕ ꯅꯣꯡ ꯑꯃꯨꯛꯀꯁꯨ ꯆꯨꯁꯟꯕ ꯀꯣ ꯑꯗꯨꯗꯗꯤ ꯏꯁꯤꯡꯁꯦ ꯂꯦꯝꯈ꯭ꯔꯦ ꯑꯃꯨꯛꯀ ꯉꯔꯥꯡꯗꯨꯗꯤ ꯏꯁꯤꯡ ꯂꯩꯇꯦ ꯂꯩꯇꯦꯅ ꯋꯥꯕꯗꯣ ꯉꯁꯤꯕꯨꯗꯤ ꯂꯩꯃꯒꯦ
ꯎꯝ ꯍ
ꯏꯁꯤꯡ ꯂꯥꯛꯔꯤꯉꯩꯗ ꯐꯤ ꯁꯨꯕꯗꯣ ꯑꯃꯨꯛ ꯂꯣꯏꯔꯗꯤ ꯏꯁꯤꯡꯒꯤ ꯑꯋꯥꯕꯗꯨ ꯀꯩꯅꯣ ꯑꯃꯨꯛ ꯇꯧꯔꯅꯤ ꯍꯥꯏꯅ ꯃꯥꯥꯏꯌꯣꯛ ꯅꯥꯔꯅꯤ ꯍꯥꯏꯕꯒꯤꯗꯨ ꯊꯨꯅ ꯏꯁꯤꯡ ꯂꯛꯄꯀꯥꯟꯗ ꯐꯤ ꯁꯨꯕ ꯊꯕꯛꯁꯨ ꯇꯧꯗ꯭ꯔꯦ ꯅꯣꯡ ꯆꯨꯌꯦ ꯉꯥꯁꯤꯁꯦ ꯉꯁꯥꯏꯗꯨꯁꯨ ꯉꯁꯤꯗꯟ ꯑꯗꯨꯝ ꯑꯌꯥꯝꯕ ꯃꯔꯛ ꯃꯔꯛꯇ ꯆꯧꯋꯦ
ꯍꯣꯏ ꯍꯧꯖꯤꯛ ꯈꯛꯇ ꯆꯨꯕꯅꯣ
ꯎꯝ ꯅꯣꯏꯒꯤꯗꯤ ꯀꯔꯤ ꯃꯊꯦꯟ ꯇꯧꯔꯦ ꯉꯁꯤꯗꯤ
ꯑꯩꯗꯤ ꯁꯎꯔꯤ ꯑꯣꯏꯅ ꯊꯣꯡꯉꯦ ꯉꯁꯤꯒꯤ
ꯑꯣ ꯑꯣ ꯍꯥꯎꯋꯦ ꯁꯧꯒ꯭ꯔꯤꯁꯦ ꯎꯝ ꯀꯩꯅꯣ ꯌꯨꯝ ꯃꯅꯥꯛꯇꯒꯤꯔ ꯂꯩꯕ꯭ꯔꯥ
ꯑꯧ
ꯁꯧꯒꯔꯤꯕꯨꯗꯤ ꯌꯨꯝ ꯅꯥꯛꯇ ꯑꯩꯅ ꯃꯅꯤꯡꯗ ꯍꯨꯟꯕꯒꯤꯀꯣ ꯃꯔꯨ ꯑꯗꯣ ꯁꯧꯒꯔꯤꯕꯕꯨꯗꯤ ꯆꯥꯕ ꯉꯝꯗ꯭ꯔꯦ ꯍꯤꯍꯤ ꯅꯛ ꯅꯕꯨ ꯂꯩꯔꯗꯤ ꯑꯗꯨꯝ ꯄꯤꯔꯛꯄ ꯌꯥꯕ
ꯍꯥꯍꯥ
ꯎꯝ ꯍꯥꯎꯋꯦ ꯁꯧꯒꯔꯤꯗꯨꯁꯨ ꯑꯗꯨꯝ ꯃꯔꯣꯛ ꯑꯇꯦꯛ ꯎꯝ
ꯉꯥ ꯑꯀꯪꯕꯒꯁꯨ ꯍꯥꯎꯋꯦ ꯎꯝ
ꯑꯧ ꯑꯗꯨ ꯃꯣꯔꯣꯛ ꯈꯔ ꯑꯇꯦꯛꯄꯗꯣ ꯑꯗꯨ ꯍꯥꯞꯄꯒꯀꯣ ꯑꯩꯁꯨ ꯆꯥꯕꯅꯦ ꯑꯌꯨꯛꯇꯣ ꯀꯩꯅꯣꯒ ꯈꯥꯃꯦꯟ ꯑꯈꯥꯕꯗꯨꯒ ꯊꯣꯡꯔꯒ ꯆꯥꯕꯅꯦ ꯎꯝ ꯕꯂꯦꯟꯗ꯭ꯔꯤ ꯑꯣꯏꯅ ꯂꯟꯗ꯭ꯔꯤꯁꯦ ꯆꯥꯒꯗꯧꯕ ꯈꯔ ꯗꯔꯀꯥꯔ ꯂꯩꯕ
ꯑꯣ
ꯍꯣꯏꯈꯨꯒꯨꯝꯕ ꯅꯥꯕꯁꯤꯀꯣ ꯖꯣꯏꯅꯤꯡꯁꯤꯡꯁꯦ ꯑꯗꯨꯝ ꯈꯔ ꯅꯥꯒꯟꯕꯒꯨꯝꯕ ꯑꯗꯨꯒꯤ ꯌꯥꯝ ꯗꯔꯀꯥꯔ ꯂꯩꯌꯦ ꯍꯥꯏꯌꯦ ꯑꯗꯨꯅ ꯑꯩꯒꯤ ꯈꯨꯁꯦ ꯈꯔ ꯈꯔ ꯅꯥ ꯅꯤꯡꯕꯒꯨꯝꯕ ꯈꯔ ꯅꯨꯡꯉꯥꯏꯇꯕ ꯂꯩꯗꯅ ꯑꯩꯒꯤ ꯑꯗꯨꯝ ꯁ ꯀꯩꯅꯣ ꯇꯧꯔꯁꯨ ꯑ ꯃꯈꯣꯟ ꯊꯣꯛꯄ ꯈꯔ ꯂꯩꯕꯗꯣ꯫ ꯄꯦꯛ ꯄꯦꯛ ꯍꯥꯏꯅꯀꯣ ꯈꯔ ꯈꯔ ꯍꯥ ꯑꯗꯨꯅ ꯑꯩꯅ ꯕꯦꯂꯦꯟꯗꯔꯤꯗꯨꯔꯥ ꯑꯥꯎ ꯑ ꯑ ꯗꯨꯀꯥꯟꯗꯒꯤꯅꯦ ꯌꯨꯝꯗ ꯊꯥꯕꯗꯣ ꯑꯄꯤꯛꯄ ꯖꯥꯠꯇꯣ꯫ ꯈꯔ ꯈꯔ ꯕꯨꯗꯤ ꯄꯥꯂꯦ ꯑꯗꯨ ꯑꯥ ꯎꯝ ꯌꯥꯝ ꯆꯥꯅꯤꯡꯉꯥꯏ ꯂꯩꯇꯕꯀꯣ꯫ ꯄꯥꯝꯕꯤꯗꯤ ꯄꯤꯛꯑꯦꯕ꯫ ꯍꯥꯟꯅ ꯆꯥꯔꯦ ꯀꯨꯏꯅ ꯌꯨꯝꯗ ꯊꯥꯕꯗꯨꯁꯨ ꯑꯗꯨ ꯄꯥꯝꯕꯤ ꯑꯍꯨꯝ ꯃꯔꯤ ꯈꯛꯇ ꯑꯗꯣ ꯄꯥꯝꯕꯤꯗꯨꯁꯨ ꯄꯤꯛꯄꯀꯣ꯫ ꯃꯍꯩꯕꯨꯗꯤ ꯆꯥꯎꯋꯦ ꯑꯗꯨ ꯍꯥ ꯍꯥ ꯍꯥ ꯄꯥꯟꯕꯤ ꯄꯤꯛ
ꯈꯣꯏ ꯏꯕꯦꯝꯃ ꯍꯥꯏ ꯐꯥꯎ ꯊꯣꯛꯇꯦ꯫
ꯎꯝ ꯏꯟꯁꯥꯡ ꯑꯣꯏꯅ ꯊꯣꯡꯅꯤꯉꯥꯏꯕꯨꯗꯤ ꯀꯩꯅꯣ ꯇꯧꯕ ꯃꯄꯨꯡ ꯐꯥꯅ ꯄꯥꯟꯗꯕ꯫
ꯎꯝ
ꯖꯒꯥ ꯂꯩꯇꯕꯒꯤꯅꯤꯅꯦ ꯍꯤꯡꯒꯣꯟꯗꯣ ꯐꯖꯅ ꯁꯦꯝꯅꯤꯡꯕꯅꯤ꯫
ꯑꯈꯣꯏꯗꯁꯨ ꯑꯁ ꯖꯒꯥ ꯑꯝꯇ ꯂꯩꯇꯦ ꯂꯩꯕꯁꯨ꯫
ꯎꯟ ꯍꯨꯝ
ꯅꯨꯡꯉꯥꯏꯗꯕ
ꯖꯒꯥꯗꯣ ꯈꯔ ꯌꯥꯝꯔꯗꯤꯀꯣ
ꯑꯥ
ꯐꯖꯅ ꯁꯦꯝꯒꯦ ꯇꯧꯕꯅꯦ ꯑꯗꯨ ꯖꯒꯥ ꯈꯤꯇꯪꯗ ꯂꯩꯕꯗꯁꯨ ꯑꯗꯨꯝ ꯁꯦꯝꯔꯒ ꯀꯩꯅꯣ ꯑꯩꯈꯣꯏꯅ ꯎꯝ ꯕꯛꯀꯦꯠꯀꯨꯝꯕ ꯍꯨꯟꯊꯣꯛꯀꯗꯧꯕ ꯂꯩꯕꯒꯨꯝꯕ ꯀꯥꯏꯕꯗꯨꯗ ꯈꯔ ꯂꯩꯕꯥꯛ ꯊꯝꯔꯒ ꯎꯝ ꯃꯔꯣꯏ ꯃꯔꯥꯡꯗꯨꯗꯤ ꯈꯔ ꯈꯥꯑꯦ ꯍꯤ ꯍꯤ ꯍꯤ
ꯎꯝ ꯍꯨꯝ ꯍꯨꯝ ꯍꯨꯝ
ꯎꯝ ꯊꯥꯐꯝ ꯂꯩꯇꯕꯅꯤ ꯃꯔꯣꯏꯁꯤꯁꯨ ꯂꯩꯗꯅ ꯆꯥꯕꯗ
ꯕꯣꯛꯁꯇ ꯊꯥꯏ ꯑꯗꯨꯝ
ꯑꯣ ꯑꯗꯨ ꯐꯕꯅꯦ ꯑꯗꯨ ꯑꯩꯁꯨ ꯂꯧꯅꯤꯡꯉꯒ ꯂꯩꯕꯅꯤ꯫ ꯑꯗꯨꯗ ꯅꯥꯀꯨꯞꯄꯤꯒꯨꯝꯕ ꯀꯣ ꯎꯝ ꯑꯗꯨꯒꯨꯝꯕ ꯊꯥꯅꯤꯡꯕꯅꯦ꯫
ꯈꯔ ꯆꯥꯎꯋꯦ ꯑꯗꯨꯅ ꯅꯨꯡꯉꯥꯏꯌꯦ꯫
ꯍꯣ ꯍꯣꯏ ꯑꯗꯨ ꯉꯍꯥꯟ ꯑꯩꯅ ꯍꯥꯡꯉꯒ ꯁꯤ ꯅꯨꯄꯥ ꯑꯃ ꯌꯥꯝ ꯀꯩꯅꯣ ꯇꯧꯕ ꯔꯣꯛꯃꯩꯒꯤ ꯃꯨꯕꯤꯗ ꯌꯥꯝ ꯆꯥꯎꯕ ꯅꯨꯄꯥ ꯑꯃ ꯂꯩꯕꯗꯣ ꯍ ꯑꯗꯨ ꯅꯨꯄꯥ ꯀꯣꯏꯔꯛꯑꯦ ꯏꯆꯦꯒꯤ ꯃꯆꯥ ꯑꯣꯏꯕ ꯑꯗꯨ ꯂꯥꯛꯑꯒ ꯏꯁ ꯑꯟꯇꯤ ꯅꯪꯒꯤꯁꯦ ꯀꯩꯅꯣꯅꯦ ꯎꯝ ꯂꯤꯇꯨꯁ ꯍꯥꯏꯕ ꯀꯩꯅꯣꯗꯨ ꯑꯩ ꯊꯥꯕꯗꯨꯗ ꯌꯥꯝ ꯍꯧꯕ ꯃꯥꯁꯨ ꯍꯦꯛ ꯍꯦꯛ ꯂꯧꯕ ꯂꯥꯛꯄ ꯑꯗꯨꯅ ꯑꯁꯤꯁꯦ ꯑꯩ ꯀꯩꯅꯣ ꯇꯧꯋꯦ ꯑ ꯎꯝ ꯐꯖꯅ ꯊꯥꯅꯤꯡꯉꯦ ꯍꯥꯏꯔꯒ ꯑꯁ ꯑꯩ ꯑ ꯉꯥꯒꯤ ꯀꯩꯅꯣꯗꯣ ꯂꯧꯔꯛꯑꯒ ꯑꯩꯗꯤ ꯊꯥꯕꯅꯤ ꯍꯥꯏ ꯑꯗꯣ ꯑꯩꯒꯤꯁꯨ ꯄꯨꯔꯛꯑꯣ ꯍꯥꯏ
ꯎꯍꯨ ꯎꯝ ꯎꯝ
ꯁꯚꯦꯟꯇꯤ ꯍꯥꯏꯕ꯭ꯔꯥ ꯃꯥꯅ ꯂꯧꯔꯛꯄꯗꯨ꯫
ꯑꯥꯏ
ꯌꯦꯡꯈꯩꯒꯤ ꯍꯥꯏꯕ꯭ꯔꯥ ꯑꯃꯃꯝꯗꯀꯣ ꯌꯥꯡꯈꯩ ꯌꯥꯡ
ꯑꯣ ꯈꯣꯏ ꯐ꯭ꯔꯤꯗ ꯑꯗꯨꯝ ꯂꯧꯋꯦꯗ ꯆꯦ ꯅꯪꯆꯦ ꯃꯄꯥꯜ ꯃꯄꯥꯜ ꯂꯣꯝꯗ ꯂꯩꯕ꯭ꯔꯣ
ꯑꯩ ꯁꯤꯗ ꯂꯩꯌꯦ ꯏꯝꯐꯥꯜꯗ
ꯑꯣ
ꯇꯨꯋꯦꯜꯞꯇ ꯑꯗꯨꯝ ꯂꯩꯌꯦ
ꯑꯩꯈꯣꯏꯗꯤ ꯉꯥꯒꯤ ꯕꯣꯛꯁꯇꯤ ꯐ꯭ꯔꯤꯗ ꯑꯗꯨꯝ ꯂꯧꯋꯦꯗ
ꯑꯣ ꯑꯁ ꯂꯧꯐꯝ ꯂꯩꯔꯗꯤ ꯌꯥꯝ ꯐꯩꯌꯦ ꯅꯂꯥꯒꯤ ꯎꯝ ꯀꯩꯅꯣꯗꯣ ꯀꯣꯠꯂꯒꯀꯣ ꯂꯩꯕꯥꯛꯇꯣ ꯀꯣꯠꯂꯒ ꯀꯪꯍꯜꯂꯒ ꯊꯥꯕ ꯌꯥꯏ
ꯎꯝ
ꯑꯗꯨ ꯑꯩꯁꯨ ꯄꯥꯝꯔꯒ ꯂꯩꯕꯅꯦ ꯎꯝ ꯈꯔ ꯅꯤꯡꯊꯝ ꯊꯥ ꯂꯥꯛꯑꯗꯤ ꯑꯗꯨ ꯂꯧꯔꯒ ꯀꯩꯅꯣ ꯌꯨꯝ ꯃꯅꯥꯛ ꯃꯅꯥꯛꯁꯦ ꯈꯤꯜꯂꯒ ꯊꯥꯕ ꯇꯥꯔꯦ ꯌꯥꯝꯗꯤ ꯍꯪꯒꯥꯝꯒꯨꯝꯕ ꯈꯔ ꯈꯔ ꯑꯗꯨꯝ ꯀꯣꯕꯤꯒꯨꯝꯕꯗꯤ ꯊꯥꯕ ꯌꯥꯏ ꯑꯗꯨꯅ ꯑꯗꯨꯗ ꯏꯟꯁꯥꯡ ꯅꯥꯄꯤꯁꯦ ꯌꯨꯝ ꯌꯨꯝꯗꯒꯤ ꯑꯗꯨꯝ ꯍꯦꯛꯑꯒ ꯆꯥꯕꯗꯨꯗꯤ ꯀꯩꯅꯣ ꯋꯥꯈꯟꯗꯒꯤꯔꯥ ꯍꯥꯎꯕ ꯍꯦꯟꯕꯒꯨꯝ ꯏꯁꯥꯗꯁꯨ ꯑꯗꯨꯝ ꯌꯥꯝ ꯅꯨꯡꯉꯥꯏꯅꯀꯣ ꯑꯥ ꯑꯗꯨꯅꯤꯅ ꯌꯥꯝ ꯊꯥꯅꯤꯡꯉꯤ ꯑꯩꯗꯤ ꯀꯩꯅꯣ ꯃꯥꯏꯔꯦꯟ ꯊꯥꯔꯒ ꯃꯔꯛ ꯃꯔꯛꯇ ꯖꯒꯥ ꯂꯩꯗꯕꯅꯤꯅ ꯃꯅꯥꯗꯣ ꯃꯇꯣꯟꯗꯣ
ꯑꯥ
ꯃꯔꯛꯇ ꯑꯗꯨꯝ ꯂꯧꯔꯦ
ꯃꯥꯏꯔꯦꯟꯒꯨꯝꯕꯗꯤ ꯖꯒꯥ ꯌꯥꯝ ꯆꯪꯕꯅꯦ
ꯎꯝ ꯑꯗꯨꯅ ꯆꯠꯊꯣꯛꯇꯕꯤꯗ ꯑꯃꯨꯛ ꯃꯥꯅ ꯃꯇꯣꯟꯗ ꯈꯔ ꯊꯣꯛꯑꯦ ꯑꯃꯨꯛ ꯂꯧꯔꯒ ꯆꯥꯕ ꯑꯃꯨꯛ ꯉꯥꯏꯔꯒ ꯑꯃꯨꯛ ꯊꯣꯔꯛꯑꯦ ꯁꯥꯡꯍꯟꯗꯕꯤꯗꯀꯣ ꯑꯗꯨ ꯎꯝ ꯈꯔ ꯅꯥꯄꯤ
ꯇꯣꯏꯂꯦꯠ ꯃꯅꯥꯛꯁꯤꯗ ꯈꯔ ꯅꯥꯄꯤ ꯂꯩꯕ ꯑꯗꯨ ꯆꯪꯕ ꯌꯥꯗꯕ ꯃꯐꯝ ꯈꯔ ꯂꯩꯌꯦ ꯑꯗꯨꯋꯥꯏꯗꯗꯤ ꯃꯣꯏꯁꯦ ꯑꯗꯨꯝ ꯆꯠꯈ꯭ꯔꯦ
ꯅꯥ ꯃꯅꯥ ꯈꯛꯇ ꯆꯥꯅꯤꯉꯥꯏꯗ ꯑꯗꯨꯝ ꯇꯧꯕ ꯌꯥꯏꯑꯦꯗ
ꯎꯝ ꯍꯣꯏ ꯃꯅꯥ ꯈꯛꯇ ꯆꯥꯔꯦ ꯃꯍꯩꯕꯨ ꯉꯥꯏꯔꯗꯤ ꯑꯁ ꯃꯐꯝ ꯂꯩꯔꯔꯣꯏ ꯏꯃꯨꯡꯗ ꯂꯥꯛꯀꯅꯤ ꯎꯝ ꯑꯩꯅ ꯀꯩꯅꯣ ꯁꯧꯒꯔꯤꯗꯣ ꯑꯗꯨ ꯃꯅꯥꯛꯇꯗꯤ ꯂꯩꯍꯟꯕꯅꯤ ꯑꯗꯨ ꯑꯣꯏꯔꯁꯨ ꯃꯣꯏꯗꯤ ꯊꯨꯅ ꯁꯥꯡꯕꯅꯤꯅꯀꯣ ꯂꯝꯁꯨ ꯂꯣꯝꯃꯦꯅ ꯄꯨꯕ ꯉꯝꯗꯕ
ꯎꯝ
ꯀꯩꯅꯣ ꯍꯋꯥꯏ ꯑꯁꯥꯡꯕꯒꯨꯝꯕꯗꯤ ꯑꯗꯨꯝ ꯈꯔ ꯈꯔ ꯌꯥꯏꯑꯦ
ꯎꯝ ꯁꯧꯒ꯭ꯔꯤꯁ ꯑꯁ ꯄꯥꯝꯕꯤ ꯑꯃꯗ ꯆꯔꯥ ꯑꯗꯨꯝ ꯌꯥꯏꯌꯦꯕꯥ ꯃꯣꯢꯗꯤ
ꯍꯣꯏ
ꯆꯔꯥ ꯑꯃ ꯐꯥꯅꯤꯡꯉꯥꯏ ꯌꯥꯏ
ꯎꯝ ꯁꯧꯒꯔꯤꯕꯨꯗꯤ ꯑꯗꯨꯝ ꯃꯅꯤꯡ ꯊꯥꯍꯟꯕꯅꯤ ꯃꯔꯨꯁꯨ ꯑꯗꯨꯝ ꯂꯧꯔꯒ ꯍꯦꯛꯇ ꯑꯃꯨꯛ ꯀꯩꯅꯣ ꯇꯧꯕꯅꯦ
ꯎꯝ ꯅꯣꯡꯃ ꯅꯣꯡꯃꯥ ꯆꯥꯕꯗꯤ ꯅꯨꯡꯉꯥꯏꯌꯦꯕ ꯁꯧꯒꯔꯤ ꯑꯗꯣ ꯍꯥꯎꯋꯦ ꯑꯗꯣ ꯇꯣꯏ ꯇꯣꯏꯅ ꯆꯥꯅꯤꯡꯉꯥꯏꯗꯤ ꯊꯜꯂꯦ
ꯍꯣꯏ ꯍꯣꯏꯅꯦ ꯃꯔꯛꯇ ꯈꯛꯇꯅꯤꯗ ꯅꯤꯇꯤꯒꯤ ꯗꯨꯝ ꯆꯥꯕꯕꯨꯗꯤ ꯋꯥꯈꯟꯁꯤꯁꯨꯨ ꯁꯤꯟꯕꯁꯨ ꯍꯦꯟ ꯃꯟꯕꯒꯨꯝ ꯇꯧꯔꯛꯄꯅꯦ ꯃꯥꯒꯤ ꯈꯨꯠꯍꯥꯎꯗꯣ ꯀꯩꯅꯣ ꯑꯃꯨꯛ ꯀꯥꯎꯔꯕ ꯍꯥꯏꯕ ꯇꯔꯦꯀꯣ ꯍꯥꯎꯕ ꯋꯥꯠꯄꯒꯨꯝ ꯑꯃꯨꯛ ꯇꯧꯔꯛꯑꯦ ꯑꯗꯨ ꯉꯍꯥꯛ ꯂꯩꯔꯒ ꯑꯃꯨꯛ ꯆꯥꯕ ꯑꯗꯨ ꯇꯧꯔꯗꯤ ꯁꯧꯒ꯭ꯔꯤꯒꯤ ꯃꯍꯥꯎꯗ ꯌꯥꯝꯅ ꯀꯩꯅꯣ ꯍꯞꯕꯒꯨꯝꯅ ꯑꯗꯨꯝ ꯇꯧꯋꯦ
ꯎꯝ
ꯑꯗꯨꯗꯤ
ꯀ ꯑꯃꯒ ꯇꯧꯔꯗꯤꯀꯣ
ꯎꯝ
ꯍ
ꯑꯗꯨ ꯎ ꯁꯧꯒ꯭ꯔꯤꯒꯤ ꯃꯔꯨꯒꯤ ꯁꯦꯝꯕ ꯀꯩꯅꯣꯗꯣ
ꯑꯣ
ꯑꯗꯨ ꯑꯗꯨ ꯊꯝꯃꯁꯨ ꯍꯥꯎꯗꯤ ꯍꯥꯎꯋꯤ ꯁꯛꯀꯪꯒꯨꯝꯕꯥ ꯑꯌꯥꯏ ꯒꯨꯝꯕꯗꯨꯁꯨ ꯑꯗꯨ ꯑꯣꯏꯔꯁꯨ ꯃꯥꯒꯤ ꯃꯔꯨꯗꯒꯤ ꯁꯦꯝꯃꯛꯄꯗꯨꯁꯨ
ꯎꯝ
ꯑꯗꯨꯝ ꯍꯥꯎꯋꯦ ꯍꯌꯦꯡ ꯍꯪꯆꯤꯠꯇꯤ ꯑꯗꯨꯝ ꯌꯨꯝꯗ ꯂꯩꯒꯗ꯭ꯔꯣ
ꯒ ꯍꯣꯏ
ꯀꯔꯤ ꯇꯧꯔꯁꯤꯔꯥ ꯍꯥꯏꯅ ꯍꯟꯗꯛꯁꯦ ꯁꯥꯕ ꯂꯥꯛꯄ ꯀꯥꯟꯁꯤꯗ ꯀꯔꯝꯕ ꯊꯕꯛ ꯀꯔꯝꯕ ꯑ ꯆꯤꯟꯖꯥꯛ ꯆꯥꯁꯤꯦꯔꯥ ꯍꯥꯏꯕ ꯋꯥꯈꯜ ꯈꯛꯇ ꯂꯩꯌꯦ ꯍꯥꯏꯗꯤ ꯆꯥꯔꯒ ꯏꯪꯈ꯭ꯔ ꯏꯪꯒꯗ꯭ꯔꯥ ꯍꯥꯏꯕꯒꯨꯝꯕꯀꯣ ꯅꯣꯏ ꯂꯩꯕꯗ ꯃꯤ ꯃꯤ ꯌꯥꯝꯕ꯭ꯔꯣ ꯃꯤ ꯀꯌꯥ ꯂꯩꯕ꯭ꯔꯥ ꯑꯅꯤ ꯑꯍꯨꯝꯒꯨꯝꯕ ꯂꯩꯕ꯭ꯔꯥ ꯍꯜꯂꯣ ꯍꯂꯣ